ꯀꯩꯗꯧꯔꯝꯃꯤꯅꯣ
ꯆꯥ ꯆꯥꯛ ꯇꯣꯛꯄꯒꯤ ꯐꯝꯃꯝꯃꯤꯌꯦ ꯑꯥ ꯑꯁꯤꯗ ꯑꯥ ꯑꯈꯣꯏꯒꯤ ꯑꯥ ꯍꯪꯒꯥꯝ ꯑꯃꯒ ꯀꯥꯡꯍꯧ ꯑꯃꯒ ꯆꯥꯔꯦ
ꯑꯣ ꯀꯥꯂꯦꯟꯗ ꯍꯪꯒꯥꯝ ꯊꯥꯕ꯭ꯔꯣ ꯍꯥꯏꯖꯦ
ꯎꯝ ꯍꯪꯒꯥꯝ ꯉꯍꯥꯟ ꯅꯣꯡ ꯆꯨꯒꯤꯕꯗꯣ
ꯑꯥ
ꯑꯗꯨꯒꯤꯗꯨꯗ ꯀꯔꯤ ꯇꯧꯒꯤꯕ ꯑꯈꯣꯏꯒꯤ ꯍꯪꯒꯥꯝ ꯈꯔ ꯄꯨꯟꯖꯟꯕꯅꯦꯕꯥ
ꯍꯪꯒꯥꯝꯗꯨꯕꯨ ꯊꯣꯠꯄ꯭ꯔꯣ ꯅꯧꯕ꯭ꯔꯣ
ꯑꯦ ꯐꯖꯅ ꯍꯥꯎꯑꯦꯍꯦ ꯈꯥ ꯑꯈꯣꯏꯒꯤ ꯀꯥꯂꯦꯟ ꯍꯪꯒꯥꯝꯗꯤ ꯈꯥꯅꯕꯤ ꯒꯥꯏꯅ ꯇꯧꯋꯤꯗꯅꯥ
ꯑꯥ
ꯈꯥꯕꯤ ꯈꯣꯠꯄꯤꯒ ꯇꯧꯕꯤꯗꯣ ꯑꯗꯨꯒꯁꯨ ꯑꯝꯕꯣꯛ ꯇꯧꯗꯦꯕ
ꯑꯣ ꯑꯗꯣ ꯍꯪꯒꯥꯝꯗꯣ ꯀꯅꯣ ꯇꯧꯕ꯭ꯔꯁꯤ ꯅꯤ ꯊꯥꯎ ꯉꯧꯔ ꯊꯣꯡꯕ꯭ꯔꯥ ꯆꯝꯊꯣꯡꯗ
ꯆꯝꯊꯣꯡꯗ
ꯆꯝꯊꯣꯡꯗ
ꯎꯝ
ꯎꯝ ꯀꯥꯂꯦꯟꯒꯤ ꯍꯪꯒꯥꯝꯖꯦ ꯍꯥꯎꯇꯤ ꯍꯥꯎꯇꯕꯅꯦꯕꯥ
ꯑꯝ ꯆꯨꯃꯦ ꯍꯥꯎꯇꯦ ꯑꯗꯨ ꯍꯟꯗꯛꯀꯤ ꯍꯪꯒꯥꯝꯖꯦ ꯉꯍꯥꯟ ꯑꯈꯣꯏ ꯍꯟꯗꯛ ꯈꯔ ꯅꯣꯡ ꯈꯔ ꯈꯤꯛꯈꯤꯗꯅꯥ
ꯑꯥ
ꯑꯗꯨꯗꯥ ꯍꯤꯡꯒꯣꯟꯖꯦ ꯍꯤꯡꯒꯣꯟꯕꯨꯗꯤ ꯏꯟꯖꯥꯡ ꯅꯥꯄꯤ ꯀꯩ ꯊꯥꯕ ꯑꯣꯏꯗꯦꯕ ꯅꯥ ꯑꯗꯨꯒ ꯀꯃꯥꯏ ꯇꯧꯒꯦꯗꯥ ꯑꯈꯣꯏꯒꯤ ꯍꯪꯒꯥꯝꯖꯦ ꯀꯩ ꯃꯔꯛꯇ ꯍꯨꯟꯖꯟꯕ ꯑꯣꯏꯔ ꯃꯥꯜꯂꯦ ꯈꯥꯃꯦꯟꯒꯨꯝꯕ ꯃꯔꯛ ꯂꯩꯗꯅ ꯃꯈꯣꯡꯒꯨꯝꯕ ꯈꯔ ꯍꯥꯡꯕ ꯖꯒꯥ
ꯈꯥꯄꯦꯟ ꯑꯈꯥꯕꯤꯒꯨꯝꯕ ꯈꯥꯃꯦꯟ ꯕꯥꯔ ꯃꯥꯁꯤꯀꯥꯒꯤ ꯃꯀꯣꯟ ꯍꯨꯜꯂꯒ ꯐꯨꯛꯄꯤꯗꯣ
ꯎꯝ
ꯎꯝ ꯌꯨꯝꯒꯤ ꯁꯨꯝ ꯆꯔꯥ ꯆꯥꯅꯕꯅꯤꯅꯦ ꯑꯗꯨꯗꯤ
ꯍꯣ ꯍꯣꯏ
ꯍꯤꯡꯒꯣꯟ ꯄꯣꯠꯆꯩꯕꯨ ꯀꯩ ꯀꯩ ꯊꯥꯔꯤꯒꯦ
ꯑꯁ ꯊꯣꯏꯗꯣꯛꯄ ꯀꯔꯤꯝ ꯊꯥꯗꯦꯗ ꯍꯋꯥꯏ ꯑꯃ ꯑꯁꯥꯡꯕꯤ ꯑꯃ ꯀꯥꯡꯍꯪ ꯉꯧꯔ ꯆꯥ ꯌꯥꯕꯤꯗꯣ
ꯑꯥ
ꯑꯗꯨ ꯈꯔ ꯑꯃ ꯊꯥꯔꯦ ꯑꯗꯩꯗꯤ ꯑꯇꯩꯗꯤ ꯑꯥ ꯃꯥꯏꯔꯦꯟ ꯑꯃꯅꯤ ꯍꯥꯏ ꯃꯥꯏꯔꯦꯟꯗꯤ ꯑꯗꯨꯝ ꯅꯥꯄꯤ ꯃꯔꯛꯇꯖꯨ ꯑꯗꯨꯝ ꯍꯤꯡ ꯉꯝ ꯃꯤꯗꯔꯥ
ꯑꯥ
ꯑꯗꯨ ꯃꯉꯥꯏꯔꯦ ꯑꯗꯨꯒ ꯊꯥꯔꯦ ꯑꯇꯩꯗꯤ ꯈꯥꯃꯦꯟ ꯈꯔ ꯑꯝꯒ ꯊꯥꯔꯦ ꯑꯇꯩꯗꯤ ꯊꯥꯗꯦꯗ
ꯃꯥꯏꯔꯦꯟꯗꯤ ꯂꯂꯣꯟꯕꯤꯗ ꯌꯣꯟꯕ꯭ꯔꯣ ꯏꯃꯨꯡꯒꯤ ꯆꯥꯅꯕ꯭ꯔꯣ
ꯌꯣꯟꯗꯦꯗꯥ ꯃꯄꯥꯝꯕꯤ ꯑꯃ ꯊꯥꯏꯌꯦꯕꯀꯣ
ꯑꯥ
ꯃꯄꯥꯝꯕꯤꯖꯦ ꯑꯈꯣꯏꯒꯤ ꯑꯥ ꯃꯄꯥꯝꯕꯤ ꯇꯔꯥ ꯊꯥꯕꯗ ꯑꯃ ꯍꯤꯡꯍꯧꯕꯅꯦꯕꯥ
ꯑꯣ
ꯑꯥ ꯃ ꯄꯥꯟꯕꯗꯤ ꯇꯔꯨꯛ ꯇꯔꯦꯠ ꯑꯗꯨꯃꯥꯏꯅ ꯄꯥꯜꯂꯦ ꯌꯨꯝꯒꯤ ꯆꯥꯅꯕꯅꯤꯅ ꯊꯣꯏꯗꯣꯛꯄ ꯑꯇꯣꯞꯄ ꯌꯣꯟꯕ ꯈꯣꯠꯄ ꯍꯧꯖꯤꯛꯇꯤ ꯀꯩꯁꯨ ꯌꯥꯎꯗꯦꯗ
ꯑꯩꯈꯣꯢ ꯏꯗꯣꯝꯆꯥꯍꯣꯢꯒꯤ ꯃꯥꯏꯔꯦꯟ ꯐꯩꯗꯣꯝ ꯑꯅꯤ ꯑꯍꯨꯝꯗ ꯊꯥꯏꯋꯦꯕꯀꯣ
ꯑꯥ
ꯃꯥꯢꯔꯦꯟ ꯐꯅꯌꯥꯝ ꯄꯥꯜꯂꯦꯕ ꯃꯥꯏꯔꯦꯟ ꯃꯈꯥꯗ ꯑꯗꯨꯝ ꯊꯥꯗꯔꯒ ꯄꯨꯡꯄꯥꯟꯗ ꯄꯥꯟꯕꯤ ꯃꯥꯢꯔꯦꯟꯗꯨꯅꯦꯕ ꯃꯣꯢꯗꯣ ꯑꯥ ꯆꯔꯥ ꯇꯝꯕꯤꯗꯣ ꯑꯗꯨꯝ ꯑꯗꯨꯝ ꯍꯥꯎꯕ ꯍꯥꯏꯇꯥꯔꯦ
ꯑꯣ
ꯑ ꯑꯃꯃꯝꯗ ꯃꯥꯅ ꯌꯣꯟꯕ ꯗꯣ ꯂꯨꯄꯥ ꯅꯤꯐꯨ ꯅꯤꯐꯨ ꯑꯗꯨꯃꯥꯏꯅ ꯑꯣꯏ ꯃꯥꯜꯂꯦ
ꯑꯥ
ꯈꯔ ꯆꯥꯎꯕꯗꯨꯅꯅꯦ
ꯑꯥ
ꯌꯥꯡꯈꯩ ꯁꯥꯢꯗ ꯌꯣꯜ
ꯑꯣ ꯐꯅꯥꯝ ꯀꯥꯅꯔꯦꯅꯦ ꯗꯨꯗꯤ
ꯃꯇꯝꯒꯤ ꯑꯣꯏꯅꯗꯤ ꯄꯩꯁꯥ ꯊꯣꯛꯄ ꯀꯩꯅꯣ ꯄꯥꯝꯕꯤ ꯑꯣꯏꯕꯖꯥꯠꯅꯤꯗꯀꯣ
ꯑꯥ
ꯍꯤꯖꯥꯡ ꯅꯥꯄꯤꯗꯀꯣ
ꯑꯧ
ꯃꯥꯗꯤ ꯍꯣꯇꯦꯜꯒꯤ ꯇꯟ ꯍꯧꯔꯦ ꯑꯗꯨꯝ ꯆꯥꯅꯩ ꯕꯣꯔꯥ ꯍꯧꯔꯦ ꯆꯥꯅꯩꯀꯣ
ꯎꯝ
ꯄꯣꯛ ꯅꯨꯡꯁꯣꯛ ꯃꯇꯝꯅꯤꯗꯅ ꯁ꯭ꯋꯥꯏ ꯃꯇꯝꯁꯦ ꯂꯨꯍꯣꯡ ꯈꯣꯡꯗꯣꯡꯕꯒꯤ
ꯎꯝ
ꯑꯗꯨꯅ ꯑꯗꯨꯝ ꯁꯤꯠꯄꯖꯥꯠꯅꯦꯕ ꯆꯝꯐꯨꯠ ꯅꯨꯡꯐꯨꯠꯇ ꯑꯣꯏꯔꯁꯨ ꯇꯧꯅꯕꯗꯣ
ꯑꯣ ꯑ ꯍꯥꯢꯒꯨꯝꯗꯅ ꯂꯨꯍꯣꯡꯕ ꯍꯥꯏꯔꯒ ꯅꯣꯏ ꯇꯥꯃꯣ ꯂꯨꯍꯣꯡꯕ ꯂꯣꯏꯒ꯭ꯔꯕꯣ
ꯂꯣꯢꯒꯔꯦ
ꯗꯣ ꯑꯠꯆꯥ ꯅꯪ ꯊꯕꯛ ꯊꯕꯛ ꯀꯣꯝ ꯍꯥ
ꯈꯔ ꯋꯥꯠꯂꯤꯍꯦ
ꯍꯣꯏ ꯌꯨꯝꯒꯤ ꯔꯪ ꯀꯩꯀꯥ ꯁꯪꯕꯕꯨꯗꯤ ꯌꯥꯝ ꯀꯟꯅ ꯋꯥꯒꯤꯗ꯭ꯔꯦꯀꯣ
ꯑꯥ
ꯐꯨꯇꯤꯟ ꯀꯛꯄ ꯑꯩꯈꯣꯏ ꯕꯥꯗꯤ ꯈꯔ ꯋꯥꯔꯝꯃꯤ ꯐꯨꯇꯤꯟ ꯀꯛꯄ ꯈꯣꯠꯄ ꯇꯧꯅꯕ ꯍꯣꯅꯕꯗ ꯂꯥꯏꯒꯤ ꯃꯆꯥ ꯃꯁꯨ ꯇꯧꯅꯕ ꯃꯌꯥꯝꯗꯣ
ꯑ
ꯗꯨꯅ ꯗꯨ ꯃꯈꯨꯝꯗꯨꯒꯤ ꯑꯗꯨꯗꯨ ꯂꯥꯡꯕ ꯈꯣꯠꯄ ꯁꯦꯝ ꯁꯥꯕ ꯏꯃꯥꯢ ꯂꯨꯍꯣꯡ ꯃꯌꯥꯗꯨꯗꯤ ꯀꯣꯛꯀ ꯉꯥꯎꯏ ꯋꯥꯏ
ꯑꯣ ꯑꯣ ꯑꯣ ꯗ꯭ꯌꯨꯇꯤ ꯌꯥꯡꯉꯦꯕ ꯇꯧꯒꯅꯤ ꯇꯧꯒꯅꯤ
ꯍꯧꯖꯤꯛꯄꯨꯗꯤ ꯈꯔ ꯀꯣꯝ
ꯅꯨꯄꯥ ꯃꯌꯨꯝꯗꯤ ꯈꯔꯕꯨ ꯋꯥꯢ ꯍꯥꯏꯖꯦ ꯅꯨꯄꯥ ꯃꯌꯨꯡ ꯑꯣꯏ ꯅꯣꯏ ꯇꯥꯃꯣ ꯑꯣꯏꯕꯩꯅꯦꯕ ꯅꯠꯇ꯭ꯔꯥ ꯑꯁ ꯅꯪ ꯑꯩꯈꯣꯏꯆꯦ ꯍꯣꯢꯒ ꯂꯨꯍꯣꯡꯕ ꯇꯥꯏꯃꯤꯡꯗꯗꯤꯕꯣ ꯑꯩꯁꯦꯕꯣ ꯄꯨꯔꯥ ꯀꯥꯡꯗ꯭ꯔꯨꯝ ꯅꯦ ꯑꯣꯜꯂꯤꯖꯦ
ꯅꯣꯢ ꯆꯦ ꯍꯣꯏ ꯂꯨꯍꯣꯡꯕ ꯇꯥꯢꯃꯤꯡꯗ ꯀꯥꯡꯗ꯭ꯔꯨꯝ ꯑꯣꯜꯂꯦ ꯋꯥꯕ꯭ꯔꯥ ꯍꯥꯢꯖꯦ
ꯑꯁ ꯊꯤꯅ ꯍꯦꯟꯅ ꯋꯥꯏꯗ ꯅꯨꯄꯤꯅ ꯍꯦꯟꯅ ꯋꯥꯏ ꯃꯣꯏꯒꯤ ꯑꯃꯨꯛ ꯅꯨꯄꯤꯒꯤꯗꯤ ꯑꯃꯨꯛ ꯃꯣꯏꯒꯤꯗꯤ ꯀꯔꯤ ꯀꯧꯏꯅꯣ ꯑꯩꯈꯣꯏꯒꯤ ꯃꯥꯝꯇꯣꯞ ꯑꯃꯨꯛ ꯈꯜꯂꯅꯤꯀꯣ ꯃꯥꯝꯇꯣꯞ ꯈꯜꯂꯅꯤ ꯍꯥ ꯅꯄꯥꯢꯖꯨ ꯈꯜꯂꯦ
ꯍꯣꯏ ꯅꯣꯡꯒ ꯇꯥꯗꯕ ꯅꯤꯡꯙꯝꯙꯥꯗꯒ ꯍꯣꯡꯕꯗꯨꯗꯤꯅꯦ
ꯑꯥ
ꯃꯥꯝꯇꯣꯞ ꯈꯟꯗ꯭ꯔꯁꯨ ꯌꯥꯏꯗꯅ ꯅꯣꯡꯗꯣ ꯆꯨꯗꯕꯅꯤꯅ ꯑꯗꯨꯒ ꯅꯣꯡ ꯌꯥꯝꯅ ꯀꯟꯅ ꯍꯧꯖꯤꯛꯇꯤ ꯅꯣꯡꯒꯤ ꯃꯇꯝꯅꯤꯗꯅ ꯏꯉꯥ ꯢꯉꯦꯟꯗ ꯍꯣꯡꯕꯁꯤꯗꯤ
ꯑꯥ
ꯅꯣꯡꯒꯤ ꯃꯇꯝꯖꯦ ꯑꯣꯏꯕꯅꯤꯅꯀꯣ ꯇꯝꯕ ꯉꯝꯗꯦꯅ ꯃꯥꯝꯇꯣꯞ ꯆꯥꯎꯅ ꯈꯟꯖꯜꯂꯦꯕ ꯃꯣꯏ ꯍꯤꯗꯥꯛ ꯊꯛꯄ ꯀꯩꯀꯥꯒꯤ ꯇꯧꯅꯕ ꯃꯐꯝꯗꯨꯁꯨ
ꯍꯣꯏ ꯍꯣꯏ
ꯎꯝ ꯈ ꯅꯤꯡꯗꯝꯙꯥꯗ ꯑꯣꯏꯔꯗꯤ ꯑꯗꯨꯝ ꯑꯣꯄꯟꯗ ꯇꯧ ꯌꯥꯕꯀꯣ
ꯃꯥꯅꯤ
ꯃꯥ ꯑꯗꯨ ꯈꯟꯕꯗꯣ ꯋꯥꯏ ꯑꯩꯈꯣꯏꯁꯨ ꯍꯟꯗꯛꯀꯤꯗꯣ
ꯑꯥ
ꯑꯗꯨꯗꯤ ꯅꯨꯄꯤ ꯃꯌꯨꯝꯗꯩ ꯑꯎꯟꯄꯣꯠ ꯂꯧꯕ ꯆꯠꯄ ꯈꯣꯠꯄ ꯑꯗꯨꯖꯨ ꯐꯖꯟ ꯋꯥꯏ
ꯍꯥ ꯍꯥ
ꯅꯨꯄꯤꯒꯤ ꯃꯌꯨꯝꯗꯣ ꯃꯇꯦꯡ ꯑꯝꯇ ꯄꯥꯡꯉꯎ ꯌꯥꯗ꯭ꯔꯤꯅꯤꯅꯦ ꯑꯗꯨꯝ ꯂꯦꯞ
ꯅꯣꯏ ꯑꯎꯟꯄꯣꯠ ꯂꯧꯕ ꯆꯠꯄ ꯀꯥꯟꯗ ꯑꯗꯨ ꯑꯗꯨꯗꯨꯉꯣ ꯑꯗꯨꯒꯤ ꯃꯇꯦꯡ ꯄꯥꯡꯕ ꯍꯥꯏꯁꯦ ꯑꯩꯈꯣꯏ ꯍꯥꯏꯗꯤ ꯆꯠꯅꯕꯤ ꯑꯣꯏꯅ ꯑꯩꯈꯣꯏꯒꯤ ꯅꯨꯄꯤ ꯃꯌꯨꯝ ꯑꯩꯈꯣꯏ ꯁ꯭ꯋꯥꯢꯗꯗꯤ ꯌꯥꯝ ꯆꯠꯅꯩꯌꯦꯕꯀꯣ ꯍꯥꯏꯗꯤ ꯃꯇꯦꯡ ꯄꯥꯡꯕꯁꯦ ꯃꯣꯏ ꯂꯨꯍꯣꯡ ꯃꯣꯏ ꯑꯋꯨꯡꯄꯣꯠ ꯂꯧ ꯂꯥꯛꯑꯒꯗꯤ ꯑꯩꯈꯣꯏ ꯂꯩꯀꯥꯏꯒꯤ ꯅꯍꯥꯉꯩꯁꯦ ꯀꯧꯁꯟꯕꯤꯔꯒ ꯃꯇꯦꯡ ꯑꯝꯇ ꯄꯥꯡꯍꯟꯁꯦ ꯈꯣꯠꯍꯟꯁꯦ ꯍꯥꯏꯔꯒ ꯂꯣꯏ ꯌꯥꯏꯌꯦꯕ ꯍꯥꯏꯗꯤ ꯍꯥꯏꯁꯨ ꯍꯥꯏꯅꯩ ꯆꯠꯁꯨ ꯆꯠꯅꯩꯌꯦꯕꯀꯣ ꯑꯗꯣ ꯑꯩꯈꯣꯏꯅ ꯑꯩꯈꯣꯏꯅ ꯂꯧꯔꯨꯕ ꯃꯐꯝ ꯖꯒꯥ ꯖꯒꯥꯗꯤ ꯑꯃꯨꯛ ꯑꯩꯈꯣꯏ ꯏꯁꯥ ꯢꯇꯣꯟꯗꯅꯦ ꯀꯔꯤ ꯇꯧꯕ ꯇꯧꯕ ꯑꯝꯐꯥꯎ ꯌꯥꯎꯔꯛꯇꯦꯕꯣ
ꯎꯝ ꯑꯗꯨꯅꯦ
ꯆꯥꯅꯤ ꯃꯣꯏꯔꯣꯝꯗꯗꯤ ꯑꯩꯈꯣꯏ ꯁꯣꯝꯗꯗꯤ ꯆꯠꯅꯩ
ꯎꯝ ꯃꯤꯁꯦ ꯂꯋꯥꯏꯗꯖꯨ ꯂꯩꯕ ꯖꯥꯠꯅꯤꯅꯦꯀꯣ
ꯎꯝ
ꯑꯗꯨꯒ ꯀꯩꯅꯣ ꯇꯧꯕ ꯑꯪ ꯅꯣꯏ ꯔꯣꯝꯒꯤ ꯂꯨꯍꯣꯡꯕꯗꯅꯦ
ꯎꯝ
ꯀꯩꯅꯣ ꯑꯩꯈꯣꯏꯒꯤ ꯀꯩꯅꯥꯅꯅꯦ
ꯎꯝ
ꯄꯣꯠꯂꯣꯏ ꯁꯦꯠꯄ ꯌꯥꯗꯦ ꯀꯥꯏꯅ ꯇꯧꯕꯗꯣ ꯅꯣꯏ ꯑꯗꯥꯏ ꯌꯧꯕ꯭ꯔꯣ
ꯌꯧꯋꯦ ꯌꯧꯋꯦ
ꯅꯣꯏ ꯆꯦ ꯍꯣꯢ ꯂꯨꯍꯣꯡ ꯂꯨꯍꯣꯡꯈꯤꯕꯗꯣ ꯄꯣꯂꯣꯢ ꯑꯝꯇ ꯁꯦꯠꯇꯦ
ꯁꯦꯠꯇꯦ ꯑꯩꯈꯣꯏ ꯏꯃꯨꯡꯗ ꯑꯩꯈꯣꯏ ꯆꯦ ꯇ꯭ꯔꯥꯢꯟꯊꯣꯏꯅꯦꯕ ꯂꯩꯔꯤꯖꯦ ꯌꯨꯝ ꯃꯔꯤꯒꯤ
ꯑꯥ
ꯅꯨꯄꯤ ꯇ꯭ꯔꯥꯢꯟꯊꯣꯏ ꯍꯥꯏꯇꯥꯔꯦ ꯅꯨꯄꯥ ꯇꯔꯨꯛꯅꯦꯕ ꯌꯨꯝ ꯑꯀꯣꯏꯕꯗ ꯂꯩꯔꯤꯉꯩꯁꯦ ꯁꯥꯒꯩ ꯅꯥꯇꯩ ꯀꯣ ꯑꯗꯨ ꯂꯣ ꯂꯣꯏ ꯂꯨꯍꯣꯡꯕ ꯀꯥꯟꯗ ꯑꯣ ꯑꯗꯨꯝꯕ ꯑꯝꯕꯧ ꯁꯦꯠꯇꯦꯕ
ꯑꯣ
ꯂꯥꯏꯒꯤ ꯋꯥꯌꯦꯜ ꯂꯩꯕ ꯖꯥꯠꯅꯤ ꯑꯩꯈꯣꯏ ꯁꯤꯒꯤ ꯑ ꯑꯩꯈꯣꯏ ꯁꯥꯏ ꯀꯣꯟ ꯄꯥꯟꯊꯣꯏꯕꯤꯅ ꯀꯣꯜꯂꯦꯒ ꯍꯥꯏꯌꯦꯕꯀꯣ ꯅꯣꯡꯄꯣꯛ ꯄꯥꯟꯊꯣꯏꯕꯤꯅ ꯑꯗꯨꯒꯤ ꯑꯣꯏꯕ ꯖꯥꯠꯅꯤꯗ ꯐꯠꯇꯦꯒ ꯍꯥꯏꯕꯒꯤ
ꯍꯥꯏꯗꯤ ꯄꯥꯟꯊꯣꯏꯕꯤ ꯂꯩꯔꯤꯉꯩꯗ ꯍꯦꯛꯇ ꯁꯦꯠꯂꯒ ꯀꯩꯀꯥ ꯇꯧꯕꯗꯣ ꯐꯠꯇꯦ ꯑꯗꯨ ꯆꯠꯅꯕꯤꯖꯅꯦ ꯑꯗꯣ ꯑꯗꯨ ꯁꯦꯠꯂꯨꯔꯦ ꯈꯜꯂꯁꯦꯕꯀꯣ ꯀꯩꯗꯧꯅꯕ ꯌꯥꯎꯒꯦꯕ
ꯈꯪ ꯗꯤꯌꯦ ꯑꯗꯨꯗꯤ ꯐꯠꯇꯦ ꯑꯗꯩ ꯍꯣꯏ ꯁꯨꯃꯥꯏꯅꯖꯨꯗꯤ ꯍꯥꯏ ꯂꯨꯈ꯭ꯔꯥ ꯇꯥꯒꯜꯂꯤꯒꯥꯗꯤ ꯍꯥꯏ ꯑꯗꯨ ꯑꯗꯨꯁꯨ ꯇꯧ ꯐꯠꯇꯦ ꯀꯥꯏꯅ ꯐꯠꯇꯦ ꯍꯥꯏꯖꯦ ꯃꯔꯝꯑꯃꯗꯤ ꯂꯣꯏ ꯂꯩꯔꯝꯒꯅꯤ ꯑꯗꯣ ꯀꯔꯤ ꯃꯔꯝꯒꯤ ꯐꯠꯇ꯭ꯔꯤꯅꯣ ꯌꯥꯝ ꯍꯦꯟꯖꯤꯟꯅꯗꯤ ꯈꯪꯉꯨꯕ ꯑꯣꯏꯗꯦꯕ
ꯑꯗꯨ ꯑꯇꯣꯞꯄ ꯂꯝꯗꯒꯤꯅꯦ ꯌꯥꯢꯔꯤꯄꯣꯛ ꯄꯥꯎ ꯑꯣꯏꯕꯒꯤ ꯄꯥꯜꯂꯛꯄ ꯇꯥꯔꯖꯨ ꯃꯥꯒꯤ ꯂꯣꯢ ꯁꯨꯅꯖꯨ ꯑꯗꯨꯝ ꯍꯣꯡꯗꯣꯛꯑꯦ
ꯂꯝꯕꯤꯗ ꯍꯣꯡꯗꯣꯛꯑꯦ ꯂꯝꯕꯤꯗ ꯍꯣꯡꯗꯣꯛꯍꯜꯂꯦ ꯍꯥꯏꯕꯅ
ꯂꯝꯕꯤꯗ ꯍꯣꯡ
ꯑꯥ ꯑꯥ ꯑꯥ ꯑ ꯅꯠꯇ꯭ꯔꯒꯅ ꯃꯣꯏꯒꯤ ꯑꯩꯈꯣꯏꯒꯤ ꯂꯨꯍꯣꯡꯕ ꯀꯩ ꯇꯧ ꯕꯩ ꯇꯣ ꯅꯨꯄꯤ ꯊꯤꯜꯂꯛꯑꯝꯗꯥꯏꯗꯣ ꯃꯌꯨꯝ ꯗ ꯂꯩꯔꯤꯉꯩ ꯇꯥꯏꯃꯤꯡꯗꯣ ꯍꯥꯏꯗꯤ ꯍꯣꯡꯕꯗꯤ ꯄꯣꯠꯂꯣꯢ ꯁꯦꯠꯂꯒ ꯍꯣꯡꯍꯜꯂꯦꯗꯤ ꯍꯥꯏꯌꯦꯕꯀꯣ ꯑꯇꯣꯞ ꯑꯇꯣꯞꯄ ꯑꯃꯉꯩ ꯂꯨꯍꯣꯡꯕꯗꯣ ꯑꯗꯨꯒ ꯈꯣꯏ ꯌꯨꯝꯗ ꯍꯜꯂꯛꯑꯀꯥꯟꯗꯅ ꯐꯅꯦꯛ ꯁꯦꯠꯍꯜꯂꯒ ꯂꯥꯛꯑꯦꯒ ꯍꯥꯏꯌꯦꯕ
ꯑꯣ ꯀꯩꯅꯣ ꯐꯔꯦꯅꯦ ꯅꯣꯏꯔꯣꯝꯒꯤꯅ ꯑꯃꯨꯛ ꯍꯧꯖꯤꯛ ꯃꯇꯝꯒꯤ ꯄꯣꯠꯂꯣꯏ ꯁꯦꯞ ꯂꯧꯅꯔꯤꯕ ꯄꯩꯁꯥ ꯃꯌꯥꯝꯁꯦ ꯑꯝꯇ ꯇꯤꯡꯗ꯭ꯔꯦꯗꯅ
ꯇꯜꯂꯦꯗꯕꯣ ꯑꯩꯗꯤ ꯑꯁꯦꯡꯕ
ꯏꯁ ꯅꯠꯇꯦ ꯏꯕꯨꯡꯉꯣ ꯄꯣꯠꯂꯣꯢ ꯍꯥꯢꯕꯖꯨ ꯂꯩꯔꯔꯣꯢ ꯄꯩꯁꯥ ꯆꯪꯉꯔꯣꯢ ꯀꯩꯅꯣꯝꯃ ꯂꯩꯔꯒ ꯁꯤꯖꯤꯟꯅ ꯌꯥꯔꯅꯤ ꯂꯤꯁꯤꯡ ꯇꯔꯥ ꯀꯨꯟ ꯇꯤꯡꯅꯗꯅ ꯁꯦꯠꯂꯤꯅꯤ ꯄꯣꯂꯣꯏ ꯗꯣ
ꯑꯣ ꯍꯣ ꯃꯥꯟꯅꯦ
ꯁꯦꯞ ꯇꯧꯔꯛꯑꯕꯅꯦ
ꯑꯗꯣ ꯑꯗꯨꯒꯤꯁꯨ ꯅꯠꯇꯕ ꯑꯃ ꯃꯣꯏꯒꯤ ꯀꯔꯤ ꯄꯩꯁꯥ ꯌꯥꯝ ꯆꯪꯕ ꯖꯒꯥ ꯑꯃ ꯌꯥꯎꯋꯦ ꯍꯥꯏꯅꯦ ꯍꯦꯛ ꯍꯧꯔꯛꯄꯗ ꯐꯤꯒ ꯂꯩꯕ ꯀꯥꯟꯗ ꯑꯃ ꯀꯔꯤꯒꯤꯅꯣ ꯈꯪꯗꯦ ꯂꯨꯄꯥ ꯂꯤꯁꯤꯡ ꯀꯨꯟ ꯀꯨꯟꯊ꯭ꯔꯥꯃꯨꯛꯇꯤ ꯑꯗꯨꯝ ꯂꯣꯏ ꯑꯦ ꯀ ꯍꯥꯏ ꯄꯩꯁꯥ ꯄꯥꯢꯗꯗꯤ ꯂꯨꯍꯣꯡ ꯌꯥꯗ꯭ꯔꯦꯕꯣ ꯍꯧꯖꯤꯛꯇꯤ ꯊꯤꯉꯥꯎ ꯂꯩꯉꯥꯎꯖꯨ ꯆꯦꯜꯍꯧꯗꯒꯨꯝ ꯇꯧ ꯍꯧꯖꯤꯛꯇꯤ ꯒ꯭ꯌꯥꯟ ꯑꯃꯨꯛ ꯇꯥꯁꯜꯂꯛꯑ ꯕꯅꯤꯅ ꯀꯥꯢꯗꯒꯤ
ꯊꯤꯉꯥꯎ ꯂꯩꯉꯥꯎ ꯇꯧꯔꯤꯉꯩ ꯃꯇꯝꯗꯣ
ꯑ
ꯑꯗꯨꯗ ꯅꯨꯄꯤ ꯊꯤꯖꯤꯜꯍꯧꯔꯕꯅ ꯑꯃ ꯑꯣꯏꯔꯦꯗꯅꯀꯣ ꯌꯥꯝꯕ ꯌꯥꯝ ꯗꯕ ꯄꯨꯡꯄꯤ ꯈꯔ ꯄꯤꯅꯔꯒ ꯑꯗꯨꯝ ꯂꯩꯈꯤꯕꯗꯣ ꯄꯩꯁꯥ ꯆꯪꯗ ꯗꯨꯅ ꯂꯣꯏꯔꯦ
ꯎꯝ
ꯅꯠꯇꯕꯤꯗ ꯍꯧꯖꯤꯛ ꯄꯩꯁꯥ ꯇꯨꯡꯖꯟꯗꯕꯤꯗ ꯌꯨꯝꯒ ꯄꯥꯟꯒꯦ ꯀꯥꯏꯅ ꯅꯨꯄꯤꯒ ꯆꯦꯟꯖꯜꯂꯨꯔꯕ
ꯑꯥ
ꯍꯥꯏ ꯀꯥꯟꯅꯗ꯭ꯔꯦ ꯑꯋꯥꯕꯗ ꯑꯋꯥꯕꯗꯨ ꯑꯣꯏꯔꯅꯤ
ꯑꯗꯨ ꯗꯨ ꯗꯨ ꯈꯟꯕꯒꯤ ꯑꯩ ꯇꯟꯕ ꯌꯧꯁꯜꯂꯛꯑꯦꯃꯤ ꯍꯣꯏ ꯒ꯭ꯌꯥꯟ ꯑꯟꯗ꯭ꯔꯁꯇꯦꯟꯗꯤꯡ ꯂꯩꯃꯤꯟꯅꯕꯗꯣ
ꯑ ꯂꯨꯍꯣꯡꯅꯕꯒꯤ ꯂꯥꯛꯅꯦ
ꯎꯝ
ꯅꯪꯅ ꯄꯥꯏꯒꯦ ꯄꯥꯏꯍꯧꯔꯕꯗ ꯂꯥꯛ ꯃꯉꯥꯃꯨꯛꯇꯤ ꯅꯈꯨꯠꯅ ꯄꯥꯏꯍꯧꯔꯒ ꯂꯩꯒꯗꯕ
ꯑꯣ ꯃꯃꯥꯡꯗ
ꯑꯥ ꯌꯨꯝꯅ ꯈꯔ ꯑꯃꯕꯨꯗꯤ ꯑꯗꯨꯝ ꯄꯨꯊꯣꯛꯆꯔꯑꯅꯤꯅ ꯀꯥꯏꯗꯩ ꯄꯨꯕ ꯂꯥꯛꯄ꯭ꯔꯣ ꯀꯣ
ꯑꯥ
ꯅꯪꯒꯤ ꯅꯁꯥꯗ ꯍꯥꯏ ꯑꯗꯩ ꯌꯨꯝ ꯂꯨꯍꯣꯡꯕꯗ ꯅꯪꯖꯦ ꯍꯧꯗꯣꯛꯅꯕꯒꯤ ꯍꯥꯏꯇꯥꯔꯦ
ꯑꯆꯥ ꯏꯃꯥꯏ
ꯌꯨꯝ ꯄꯥꯟꯃꯤꯟꯅꯔꯤꯕ ꯅꯇꯩ ꯅꯅꯥꯎꯖꯦ ꯍꯧꯗꯣꯛꯃꯤꯟꯅꯒꯤ ꯅꯈꯨꯠꯇ ꯂꯥꯛ ꯃꯉꯥ ꯑꯝ ꯀꯩꯃ ꯄꯥꯏꯍꯧ ꯇꯥꯔꯦ ꯍꯥꯏꯗꯤ ꯆꯥꯡꯆꯠ ꯑꯃꯗ ꯅꯨꯡꯉꯥꯏ ꯂꯩꯅꯕ ꯍꯥꯏꯇꯥꯔꯦ ꯗꯨꯗ ꯀꯅꯣ ꯃꯨꯛ ꯁꯦꯚꯤꯡ ꯂꯥꯛꯀꯗꯕ ꯌꯥꯕꯩ ꯃꯑꯣꯡꯗꯣ ꯑꯗꯨ ꯊꯝ ꯀꯣ
ꯑꯠꯁꯥ
ꯗꯨꯒ ꯂꯥꯛ ꯃꯉꯥꯗꯨꯗꯩ ꯅꯪ ꯂꯥꯛ ꯑꯅꯤ ꯑꯍꯨꯝ ꯁꯤꯖꯤꯟꯅꯒꯦ ꯈꯜꯂꯖꯨ ꯌꯥꯏ ꯑꯅꯤ ꯑꯝꯗꯤ ꯈꯨꯠꯇ ꯄꯥꯏ ꯍꯧꯔꯅꯤꯗꯅꯥ
ꯑꯝ
ꯅꯪꯅ ꯇꯦꯛ ꯇꯦꯛ ꯇꯧꯔꯒ ꯁꯦꯚꯤꯡ ꯊꯝꯃꯒꯅꯦ ꯑꯇꯣꯞꯄ ꯇꯥꯜꯂ ꯇꯥꯜꯂꯒ ꯁꯤꯖꯤꯟꯅꯔꯛꯄ ꯌꯥꯏꯗꯅꯥ ꯂꯥꯛ ꯑꯅꯤ ꯀꯁꯤ ꯀꯩꯁꯨ ꯂꯩꯕ ꯅꯠꯇꯦꯃꯤ ꯍꯧꯖꯤꯛ ꯃ
ꯑꯁ ꯒꯥꯔꯤ ꯅꯦꯛꯄꯗ ꯒꯥꯔꯤ ꯑꯝ ꯅꯦꯛꯄꯗ ꯂꯣꯏꯗ
ꯍꯥꯥ
ꯒꯥꯔꯤ ꯑꯝ ꯅꯦꯛꯄꯗ ꯂꯣꯏꯑꯦꯕ
ꯎꯝ ꯍꯣ ꯐꯔꯦ ꯐꯔꯦ ꯅꯪꯖꯨ ꯄꯣꯊꯥꯔꯣ ꯑꯩꯖꯨ ꯑꯝꯇ ꯀꯩꯅꯣ ꯆꯥꯛ ꯆꯥꯊꯣꯛꯈꯤꯒꯦ
ꯑꯣ ꯍꯣ ꯐꯔꯦ ꯐꯔꯦ ꯇꯧꯔꯣ ꯇꯧꯔꯣ ꯍꯣ ꯍꯣ